ꯍꯜꯂꯣ
ꯂ ꯇꯥꯕ꯭ꯔꯣ ꯇꯥꯔꯦ ꯇꯥꯔꯦ ꯑꯩꯒꯤꯅꯦ ꯀꯩꯅꯣꯁꯦ ꯌꯥꯝꯅ ꯅꯨꯡꯉꯥꯏꯇꯦ ꯑꯩꯒꯤ ꯏꯌꯥꯔꯄꯤꯁ ꯑꯃ ꯌꯥꯝ ꯊꯨꯅ ꯂꯩꯗꯕ ꯌꯥꯗ꯭ꯔꯦ ꯑꯩꯒꯤ ꯐꯣ ꯐꯣꯟꯁꯦ ꯌꯥꯗ꯭ꯔꯦꯕ ꯑꯦꯌꯥꯔ ꯄꯤꯁ ꯁꯦ ꯑꯗꯨꯗꯨꯅ
ꯑꯣ ꯀꯩꯀꯩ ꯇꯧꯔꯝꯃꯤꯅꯣ
ꯑꯩꯁꯦ ꯀꯩꯁꯨ ꯇꯧꯔꯝꯗꯦꯗ ꯁꯨꯝ ꯐꯝꯃꯒ ꯂꯩꯔꯝꯕꯅꯦ ꯑꯗ ꯑꯩꯈꯣꯏ ꯏꯃꯥꯟꯅꯕꯤ ꯑꯃꯗꯣ ꯉꯁꯤꯗꯣ ꯃꯥꯁꯦ ꯎꯝ ꯁꯨꯝ ꯆꯠꯄ ꯊꯣꯛꯎꯏꯌꯦꯕ ꯑꯗꯨ ꯊꯣꯛꯎꯕ ꯀꯥꯟꯁꯤꯗ ꯃꯥꯅ ꯑꯆꯥꯄꯣꯠ ꯁꯨꯝ ꯆꯥꯁꯦꯅ ꯑꯆꯥꯄꯣꯠ ꯄꯨꯔꯛꯄ ꯑꯗꯨꯗꯨꯒꯤ ꯑꯆꯥꯄꯣꯠꯁꯨ ꯍꯥꯏꯔꯞ ꯍꯥꯏꯔꯞ ꯁꯨꯝ ꯆꯥꯔꯝꯕꯅꯦ ꯅꯪꯗꯤ ꯆꯥꯛ ꯆꯥꯔꯕ꯭ꯔꯣ
ꯑꯩꯗꯣ ꯑꯗꯨꯝ ꯉꯁꯥꯏꯗꯨ ꯈꯔ ꯊꯦꯡꯅ ꯍꯧꯒꯠꯂꯦꯗ ꯅꯨꯡꯇꯤꯒꯤꯕꯨꯗꯤ ꯑꯗꯨꯝ ꯊꯦꯡꯅ ꯍꯧꯒꯠꯄ ꯑꯗꯣ ꯉꯁꯤ ꯊꯦꯡꯉꯦ ꯑꯗꯩ ꯑꯩꯈꯣꯏ ꯏꯃꯥꯟꯅꯨꯕꯤ ꯑꯃꯒꯤ ꯅꯍꯥꯟ ꯍꯥꯅ ꯑꯈꯣꯏꯅꯤꯗꯨ ꯆꯦꯡ ꯑꯃꯎ ꯂꯩꯇꯦ ꯍꯥꯏꯕ ꯆꯦꯡ ꯈꯔ ꯁꯨꯝ ꯄꯤꯌꯦꯕ ꯇꯣꯏꯅꯕꯨꯗꯤ ꯆꯥꯗꯦ ꯉꯔꯥꯡ ꯅꯨꯃꯤꯗꯥꯡꯁꯨ ꯆꯥꯔꯦ ꯆꯦꯡꯗꯨ ꯈꯔ ꯂꯩꯕꯒꯤ ꯁꯤꯡꯖꯨ ꯒꯥ ꯁꯨꯔꯒ ꯑꯗꯩ ꯉꯁꯤꯗꯨꯁꯨ ꯃꯥꯅ ꯍꯣꯔꯦꯟ ꯂꯥꯝꯃ ꯆꯥꯁꯦꯅ ꯃꯤꯒꯤ ꯍꯧꯔꯒ ꯆꯥꯛ ꯆꯥꯛ ꯇꯣꯛꯄꯗ ꯉꯥꯏꯔꯤ ꯆꯥꯛꯆꯥꯥꯛ
ꯑꯗꯨ ꯅꯪ ꯀꯩꯅꯣ ꯇꯧ ꯀꯩꯅꯣ ꯅꯪ ꯆꯦꯡꯗꯣ ꯂꯩꯇ꯭ꯔꯁꯨ ꯆꯦꯡꯗꯣ ꯑꯈꯣꯏꯗꯩ ꯈꯔ ꯄꯤꯔꯛꯎꯔꯣ ꯈꯔ ꯂꯧꯔꯣ ꯂꯥꯎꯅꯦ
ꯏꯁ ꯌꯥꯔꯦ ꯌꯥꯔꯦ ꯌꯥꯔꯦ ꯌꯥꯔꯦ
ꯑꯩꯗꯤ ꯅꯪꯅꯍꯥ ꯑꯗꯨꯝ ꯅꯪ ꯍꯥꯏꯗꯤ ꯍꯥꯏꯗꯤ ꯅꯪꯗꯣ ꯅꯃꯥꯟꯅꯕꯤꯒ ꯆꯥꯏꯁꯨ ꯍꯥꯏꯕꯨꯗꯤ ꯍꯥꯏꯗ꯭ꯔꯣ ꯅꯃꯥꯟꯅꯕꯤꯅ ꯈꯔ ꯈꯔ ꯃꯣꯏꯗꯩ ꯇꯧ ꯑꯗꯩ ꯆꯥꯗꯕꯁꯨ ꯌꯥꯎꯑꯦ ꯅꯪ ꯆꯥꯅꯤꯡꯗꯕꯒꯤꯁꯨ ꯁꯨꯝ ꯃꯥꯟꯕ ꯑꯗꯣ ꯅꯪ ꯆꯦꯡ ꯂꯩꯩꯇꯕꯩ ꯑꯣꯏꯔꯗꯤ ꯂꯧꯑꯣ ꯂꯥꯛꯑꯣ ꯑꯩꯈꯣꯏꯗꯩ ꯈꯔ
ꯅꯠꯇꯦ ꯌꯥꯔꯦ ꯆꯦꯡꯒꯤꯗꯤ ꯌꯥꯔꯦ ꯑꯩ ꯀꯩꯁꯨꯅꯦ ꯆꯥꯕ ꯆꯥꯗ ꯑꯗꯨ ꯁꯨꯝ ꯂꯩꯕꯩꯅꯦꯕ ꯀꯣꯛ ꯆ ꯑꯦ ꯆꯦꯡ ꯈꯔ ꯂꯩꯕ ꯍꯥꯏꯗꯤ ꯀꯣꯛ ꯊꯣꯡꯗꯣꯛꯑꯁꯦꯅ ꯇꯧꯕꯗꯣ ꯈꯪꯕ꯭ꯔꯥ ꯁꯨꯝ ꯆꯦꯡꯗꯣ ꯂꯩꯗꯤ ꯀꯣꯛ ꯊꯣꯡꯗꯣꯛꯅꯤꯡꯉꯛ ꯍꯣꯏ ꯀꯣꯛ ꯊꯣꯡꯀꯣꯛꯄꯤꯗꯣ ꯑꯗꯨꯒꯤꯅꯤ ꯍꯥꯏꯕ ꯈꯪꯉꯕ ꯀꯩꯁꯨ ꯊꯣꯏꯅꯖꯨ ꯆꯥꯗꯦꯕ ꯏꯕꯥꯅꯤꯗꯣ ꯑꯗꯣ ꯉꯔꯥꯡꯗꯨꯗ ꯁꯨꯝ ꯕꯤꯠ ꯁꯤꯡꯖꯨ ꯅꯨꯡꯖꯨ ꯈꯔ ꯇꯧꯅꯕ ꯑꯗꯨꯗꯨꯒꯤ ꯀꯣꯛ ꯆꯥꯕꯅꯤꯗꯥ
ꯑꯣ ꯍꯣꯏ ꯍꯣꯏ
ꯍꯌꯦꯡꯕꯨ ꯃꯦꯟ ꯐꯤꯠ ꯌꯦꯡꯕ ꯆꯠꯀꯗ꯭ꯔꯣ
ꯍꯌꯦꯡ ꯅꯠꯇꯦꯅꯦ ꯃꯤꯗꯤ ꯉꯁꯤ ꯆꯠꯅꯁꯤ ꯍꯥꯏꯅꯔꯤꯅꯦ ꯅꯪꯗꯤ ꯆꯠꯇꯣꯔꯣ
ꯆꯠꯂꯣꯏ ꯉꯁꯤ ꯀꯗꯤ ꯉꯝꯗ꯭ꯔꯦ ꯍꯌꯦꯡꯐꯥꯎ ꯌꯦꯡꯗꯧ ꯃꯥꯟꯗ꯭ꯔꯦ ꯑꯩ
ꯀꯩꯁꯨ ꯌꯦꯡꯗꯧꯗꯤ ꯃꯥꯟꯗ꯭ꯔꯦꯕ ꯊꯥꯖꯕꯁꯦ ꯏꯌꯥ ꯌꯥꯗꯦ ꯀꯩꯁꯨ ꯂꯩꯇꯦ ꯊꯥꯖꯕ ꯂꯩꯇꯦ ꯑꯗꯨꯕꯨ ꯍꯧꯖꯤꯛꯀꯤ ꯑꯣꯏꯅꯗꯤ ꯂꯩꯔꯤ ꯑꯩ ꯁꯨꯝ ꯀꯦꯝ ꯇꯧꯗꯕꯤꯗ ꯃꯦꯝ ꯐꯤꯠꯇꯨꯁꯨ ꯌꯦꯡꯕꯨꯗꯤ ꯌꯦꯡꯅꯤꯡꯉꯦ ꯍꯥꯏꯕꯨ ꯍꯌꯦꯡ ꯌꯦꯡꯕꯗꯣ ꯑꯩꯗꯣ ꯍꯥꯏꯗꯤ ꯊꯋꯥꯏ ꯌꯥꯎꯅ ꯄꯨꯛꯅꯤꯡ ꯆꯪꯅ ꯌꯦꯡꯕꯗꯨ ꯅꯨꯡ ꯉꯝꯗꯧ ꯃꯥꯟꯗꯦꯕꯥ
ꯑꯩꯁꯨꯅꯦ ꯏꯕꯦꯝꯃ ꯂꯥꯞꯇꯩ ꯑꯣꯏꯅ ꯃꯠ ꯃꯇꯦꯛ ꯃꯇꯦꯛ ꯌꯦꯡꯉꯁꯤꯔꯅ ꯈꯜꯂꯤꯅꯦ ꯍꯥꯏꯗꯤ ꯅꯍꯥꯟꯒꯩ ꯄꯥꯈꯠꯂꯝꯗꯕꯅꯦꯕ ꯑꯦꯛꯖꯥꯝꯖꯦ ꯉꯁꯤꯗꯩ ꯍꯧꯔꯦꯕ ꯄꯥꯈꯠꯄꯖꯦ ꯏꯁꯥꯖꯦ
ꯍꯣꯏꯑꯦ ꯑꯃꯨꯛ ꯍꯩꯖꯤꯜꯂꯛꯇꯕꯅꯤꯅ ꯄꯥꯈꯠꯂꯦꯕ ꯑꯩꯖꯨ
ꯕꯦꯔꯥꯅꯦ ꯑꯩ ꯆꯠꯂꯔꯣꯏ ꯑꯗꯨꯅ ꯃꯨꯟꯀ ꯌꯦꯡꯕ ꯆꯠꯆꯔꯔꯣꯏ
ꯑꯗꯨ ꯂꯥꯏꯚꯇ ꯌꯦꯡꯕꯅ ꯐꯩ ꯍꯣꯏ ꯂꯥꯏꯐꯇꯒꯤ ꯌꯦꯡꯁꯦ ꯍꯧ ꯍꯧ ꯇꯧꯔꯒ ꯂꯥꯏꯐꯇꯒꯤ ꯑꯗꯨꯝ ꯂꯥꯎꯃꯤꯟꯅꯕ ꯌꯥꯒꯅꯤ ꯌꯦꯡꯃꯤꯟ
ꯌꯥꯒꯅꯤ ꯌꯥꯒꯅꯤ ꯄꯨꯟꯅ ꯄꯨꯟꯅ ꯎꯔꯥꯎ ꯊꯔꯥꯎꯗꯅ
ꯃꯥꯅꯤ ꯃꯦꯟ ꯐꯤꯠ ꯃꯦꯟ ꯐꯤꯠ ꯀꯥꯥꯁꯦ ꯇꯧꯕ ꯌꯥꯕ ꯇꯧꯔꯕ ꯊꯕꯛ ꯉꯥꯛꯇꯅꯤ ꯍꯥꯏꯕ ꯁꯤꯗꯕꯨ ꯑꯩꯈꯣꯏꯅ ꯀꯔꯤꯒꯤ ꯑꯃꯨꯛ ꯍꯜꯂꯒ ꯌꯦꯡꯉꯨꯗꯣꯏ ꯅꯠꯇ꯭꯭ꯔꯣ
ꯃꯥꯅꯤ
ꯃꯥꯥꯟꯅꯤ ꯑꯩꯈꯣꯏꯅ ꯇꯎꯔꯒꯗ ꯂꯩꯔꯛꯑꯕ ꯃꯇꯝ ꯃꯇꯝꯒꯤ ꯑꯣꯏꯕ ꯊꯕꯛ ꯈꯪꯗꯦ
ꯍꯧꯖꯤꯛ ꯈꯔꯗ ꯉꯥꯏꯔꯦ ꯃꯦꯟꯐꯤꯠꯄꯨ ꯍꯦꯟꯕ ꯏꯁꯩ ꯅꯣꯡꯃꯥꯏ ꯀꯌꯥ ꯀꯌꯥ ꯂꯥꯛꯑꯅꯤ
ꯂꯥꯛꯀꯅꯤ ꯑꯗꯨ ꯍꯧ ꯍꯧ ꯇꯧꯔꯒ ꯄꯨꯟ ꯄꯨꯟ ꯆꯠꯃꯤꯟꯅꯁꯤꯅꯦ ꯅꯪ ꯍꯥꯟꯅ ꯍꯦꯛꯇ ꯂꯩꯔꯝꯒꯅꯨꯅꯦ ꯅꯪ ꯐꯖꯅ ꯆꯠꯄꯗꯣ ꯅꯨꯡꯉꯥꯏꯕ꯭ꯔꯣ ꯅꯪꯕꯨ
ꯑꯩꯗꯨ ꯍꯥꯟꯅ ꯆꯠꯊꯣꯛꯄꯩ ꯅꯠꯇꯦ ꯍꯥꯏꯕ ꯀ꯭ꯂꯥꯁ ꯂꯣꯏꯔꯛꯄꯗꯅꯦ ꯍꯣꯁꯇꯦꯜ ꯍꯜꯂꯛ ꯄꯇꯟꯕꯩ ꯗꯥꯏꯔ‌ꯦꯛ ꯗꯥꯏꯔ‌ꯦꯛ ꯑꯗꯨꯝ ꯆꯪꯁꯤꯟꯕꯩꯅꯦ ꯕ ꯑꯩꯅ ꯆꯠꯁꯤ ꯀꯩꯗꯧꯔꯒꯦ ꯃꯌꯥꯝ ꯍꯋꯥ ꯍꯋꯥ ꯇꯧꯗꯅ
ꯑꯗꯨꯅꯦ ꯍꯧꯍꯥ ꯍꯧꯍꯥ ꯇꯧꯔꯒ ꯆꯠꯄꯗꯣ ꯅꯨꯡꯉꯥꯏꯇ꯭ꯔꯣ
ꯅꯨꯡꯉꯥꯏ ꯇꯗꯤ
ꯑꯗꯨꯅꯤ ꯑꯗꯨꯃꯥꯏꯅ ꯆꯠꯈꯥꯏꯁꯦ ꯆꯠꯈꯥꯏꯁꯦ ꯌꯦꯡꯈꯥꯏꯁꯦ ꯍꯧꯖꯤꯛ ꯑꯗꯨꯅ ꯃꯊꯪ ꯃꯊꯪ ꯃꯊꯪ ꯁꯤꯗ ꯁꯦꯔꯦꯜꯗ ꯂꯩꯔꯕꯅꯤ ꯑꯗꯨꯅ ꯑꯦꯛꯖꯥꯝꯁꯦ ꯑꯗꯨꯝ ꯅꯨꯡꯉꯥꯏ ꯑꯝꯇ ꯊꯥꯗꯣꯛ ꯖꯤꯖ
ꯃꯊꯛ ꯃꯊꯛ ꯃꯅꯥꯎ ꯃꯌꯥꯝꯁꯤ ꯄꯦꯟꯅ ꯇꯧꯕ ꯌꯥꯅꯕ
ꯂꯋꯥꯏ ꯃꯆꯥꯒꯤ ꯑꯦꯛꯖꯥꯝꯁꯦ ꯃꯥꯁꯤꯅ ꯌꯦꯠꯇꯅ ꯊꯕꯛ ꯈꯨꯗꯤꯡꯃꯛꯁꯦ ꯃꯥꯅ ꯈꯨꯔꯧ ꯊꯥꯡꯗꯅꯅꯦ ꯀꯔꯤ ꯇꯃ ꯉꯝ ꯆꯠꯄ ꯌꯥꯝ ꯉꯝꯗ꯭ꯔꯦ ꯑꯩ
ꯍꯥ ꯅꯪꯗ ꯅꯠꯇꯦ ꯑꯦ ꯑꯩꯁꯨꯅꯦ ꯑꯩꯁꯨꯅꯦ ꯑꯗ ꯅꯪꯅꯅꯦ ꯑꯩ ꯀꯣꯟꯅ ꯍꯥꯏꯕꯤꯔꯒꯦ ꯑꯗꯨ ꯌꯥꯔꯦ ꯀꯔꯤꯅꯣ ꯑꯩꯅ ꯍꯥꯏꯒꯦ ꯇꯧꯔꯕꯅꯣ ꯅꯪ ꯆꯥꯛ ꯑꯗꯨꯗꯤ ꯀꯔꯤꯒ ꯀꯔꯤꯒ ꯇꯧꯔꯒ ꯏꯟꯖꯥꯡꯗꯨ ꯊꯣꯡꯉꯒ ꯆꯥꯔꯕꯅꯣ ꯑꯝꯇ ꯍꯥꯏꯔꯛꯑꯣ
ꯃꯦꯒꯤꯅꯦꯦꯛ ꯃꯒꯤ ꯏꯁꯄꯥꯏꯁꯤ ꯅꯨꯗꯜꯁ ꯀꯩꯀꯥ ꯈꯔ ꯌꯥꯟꯁꯤꯟꯅꯔꯒꯅꯦ ꯃꯣꯔꯣꯛꯇꯨ ꯁꯥꯅ ꯊꯣꯡꯉꯦ ꯑꯗꯨꯝ ꯑꯗꯨꯒ ꯆꯥꯛꯇꯨꯒ ꯆꯥꯔꯦ ꯑꯗꯨꯃꯥꯏꯅ ꯇꯧꯔꯒ ꯉꯔꯥꯡꯅ ꯁꯤꯡꯖꯨꯗꯨ ꯂꯩꯔꯨꯔꯦ ꯑꯗꯨꯗꯨꯒ ꯁꯤꯡꯖꯨꯗꯨꯒ ꯇꯧꯔꯒ ꯆꯥꯔꯦ ꯑ ꯆꯥꯔꯔꯣꯏꯗꯕꯅꯦꯕ ꯑꯗꯨꯁꯨ ꯆꯦꯡꯗꯨ ꯁꯨꯝ ꯂꯩꯔꯃꯤꯅ ꯀꯣꯛ ꯊꯣꯡꯗꯣꯛꯑꯁꯤꯔꯅ ꯃꯥꯥꯏ ꯍꯧꯖꯤꯛꯀꯤ ꯏꯃꯥꯟꯅꯕꯤ ꯆꯦꯡꯗꯨ ꯇꯤꯟ ꯣꯡꯁꯨ ꯈꯔ ꯏꯜꯂꯛꯑꯕ ꯀꯨꯏꯃꯜꯂꯛꯄꯒꯤ ꯑꯗꯨ ꯀꯣꯛ ꯊꯣꯡꯗꯣꯛꯑꯁꯦꯅ ꯑꯥ
ꯑꯣ
ꯑꯗꯨ ꯅ ꯀꯣꯛ ꯆꯥꯊꯣꯛꯑꯁꯦꯅ ꯀꯣꯛ ꯆꯥꯊꯣꯛꯑꯕ ꯁꯕꯨꯗꯤ ꯎꯝ ꯀꯔꯤ
ꯑꯩꯈꯣꯏꯁꯨ ꯍꯧꯖꯤꯛꯀꯤ ꯏꯁꯄꯥꯏꯁꯤ ꯅꯨꯗꯜ ꯁꯥ ꯍꯥꯏꯔꯒ ꯑꯩꯈꯣꯏꯁꯨ ꯉꯔꯥꯡꯁꯦ ꯃꯔꯣꯛ ꯑꯁꯥꯕꯤ ꯆꯥꯅꯤꯡꯉꯦꯅꯀꯣ ꯆꯥꯏꯌꯦꯕ ꯑꯩꯈꯣꯏꯁꯦ ꯑꯗ ꯄꯨꯛꯁꯦ ꯆꯥꯛꯊꯣꯛꯈ꯭ꯔꯦꯅꯦ ꯉꯥꯏꯍꯥꯛꯁꯦ ꯑꯗꯩꯗꯤ ꯃꯌꯥꯝꯁꯦ ꯍꯧꯍ ꯇꯧꯔꯒ ꯇꯥꯕ ꯑꯗꯨꯣ ꯃꯣꯏꯒꯤ ꯑ ꯑꯗꯨꯝ ꯆꯥꯔꯤ ꯀꯥꯟꯗ ꯍꯥꯎꯅ ꯍꯥꯏꯗꯤ ꯑꯗꯨꯝ ꯄꯥꯛ ꯄꯥꯛꯅ ꯆꯥꯗꯕꯅꯤꯅ ꯍꯥꯎꯅ ꯆꯥꯔꯁꯤꯅ ꯑꯩꯈꯣꯏꯁꯤꯗꯤ ꯎꯝ ꯀꯩꯅꯣ ꯌꯦꯔꯨꯝꯒ ꯑꯗꯩꯗꯤ ꯁꯣꯁꯦꯁꯀ ꯍꯥꯞꯆꯤꯜꯂꯒ ꯇꯧꯔꯦ ꯁꯦꯝꯃꯦ ꯑꯗꯨꯏꯗꯨꯒꯅꯦ ꯌꯦꯔꯨꯝꯁꯦ ꯁꯨꯝꯥꯔ ꯁꯨꯝ ꯆꯥꯔꯛ ꯑꯗꯨꯒ ꯑꯍꯥꯎꯕ ꯌꯦꯔꯨꯝ ꯃꯈꯩꯁꯤꯅ ꯂꯣꯏ ꯂꯣꯏꯈ꯭ꯔꯕ ꯑꯗꯣ ꯌꯦꯔꯨꯝꯁꯦ ꯃꯔꯤꯔꯣ ꯑꯍꯨꯝ ꯑꯃ ꯇꯥꯎꯕꯅꯦꯕ ꯑꯗꯨꯀꯥꯟꯁꯤꯗꯅꯦ ꯀꯩꯅꯣ ꯇꯧꯔꯝꯃꯤꯅꯦ ꯍꯥꯏꯕ ꯈ꯭ꯋꯥꯏ ꯂꯥꯁꯀꯤ ꯌꯦꯔꯨꯝꯁꯤ ꯍꯥꯎꯔꯝꯗꯔꯦꯕ ꯃꯥꯁꯤ ꯀꯩꯅꯣ ꯇꯧꯔ ꯂꯩꯔꯝꯃꯦꯕ ꯄꯨꯝꯂꯤ ꯄꯨꯝꯂꯤ ꯇꯧꯕꯩ ꯃꯍꯥꯎ ꯑꯃ ꯊꯣꯛꯄꯗꯣ ꯈꯪꯕ꯭ꯔꯥ ꯑꯁ ꯂꯩꯇꯕꯁꯤꯗꯤ ꯑꯗꯨꯗ ꯂꯩꯇꯕ ꯕꯤꯠꯁꯤꯗꯤ ꯑꯗꯣ ꯁꯥꯁꯨ ꯁꯥꯏꯗꯅ ꯑꯇꯣꯞꯄꯁꯨ ꯂꯣꯏ ꯂꯣꯏꯊꯣꯛꯈ꯭ꯔꯕꯅꯤꯅ ꯁꯨꯝ ꯆꯥꯃꯤꯟ ꯆꯥꯃꯤꯟꯅꯔꯒ ꯑꯗꯩ ꯑꯗꯨꯝ ꯍꯨ ꯍꯥ ꯍꯨ ꯍꯥ ꯇꯧꯔ ꯆꯥꯔꯦ ꯑꯗꯩꯗꯤ ꯆꯣꯀ꯭ꯂꯦꯠ ꯈꯔ ꯇꯧꯔꯒꯕꯨꯗꯤ ꯈꯤꯇꯪ ꯆꯥꯕ ꯌꯥꯏ ꯐꯔꯩꯦ ꯑꯗꯨꯏ ꯃꯇꯨꯡꯗ ꯄꯨꯛꯁꯤ ꯆꯥꯛꯄꯁꯤ ꯆꯥꯛꯄꯁꯦ
ꯍꯣꯏꯅꯦ ꯌꯦꯦꯔꯨꯝꯝꯗꯣꯛ ꯄꯥꯂꯦꯟꯁꯨ ꯑꯣꯏꯕꯣꯏꯅꯤꯅꯦꯦꯅꯦ ꯌꯦꯦꯔꯨꯝꯝ ꯄꯨꯡꯅꯤꯗꯣ
ꯃꯥꯅꯦ ꯀꯥꯂꯦꯟꯁꯤ ꯌꯥꯝ ꯅꯨꯡꯉꯥꯏꯇ꯭ꯔꯦ ꯍꯥꯏꯕ ꯑꯗꯩꯗꯤ ꯁꯥꯁꯨ ꯁꯥꯏꯗꯅ ꯇꯧꯔꯤꯁꯤ ꯑꯣꯝ ꯆꯥꯛꯅꯩ ꯍꯥꯏꯕ
ꯍꯧ ꯉꯍꯥꯛꯇ ꯅꯣꯡꯁꯦꯇ ꯍꯩꯊꯔꯝꯃꯤꯗꯨꯕꯨ ꯁꯔꯤꯁꯦ ꯆꯦꯛꯈꯥꯏꯉꯩ ꯁꯥꯔꯛꯑꯦ ꯍꯥꯏꯕ
ꯍꯣꯏ ꯑꯗꯨꯒꯤ ꯅꯣꯡꯗꯨ ꯂꯥꯛꯄꯗꯨꯁꯨ ꯒ꯭ꯌꯥꯃꯦꯟ ꯇꯥꯗꯦꯅꯦ ꯑꯩꯗꯤ ꯃꯈꯣꯟ ꯑꯃ ꯇꯥꯏ ꯘꯔꯤ ꯂꯥꯛꯄꯩꯔꯥ ꯌꯥꯝ ꯀꯟꯅ ꯇꯥꯏꯅ ꯊꯣꯡꯅꯥꯎ ꯁꯤꯗ ꯌꯦꯡꯊꯣꯛꯎꯕꯅꯦꯕ ꯑꯗꯨꯏꯗꯨꯒꯅꯦ ꯀꯩꯅꯣ ꯑꯣꯏ ꯂꯩꯔꯝꯃꯦ ꯅꯣꯡꯒꯤ
ꯑ ꯑꯗꯨꯅꯦ ꯑꯩꯗꯤꯅꯦ ꯅꯨꯡꯊꯤꯟ ꯄꯨꯡ ꯑꯨꯃꯥꯏꯗꯅꯦ ꯄꯨꯡ ꯑꯃꯗꯒꯤ ꯍꯧꯔꯛꯑꯅꯤ ꯀꯣ ꯑꯅꯤ ꯑꯍꯨꯟꯐꯥꯎꯁꯦ ꯍꯦꯛꯇꯅꯦ ꯑꯩꯈꯣꯏ ꯅꯨꯡꯁꯥꯁꯦ ꯄꯨꯔꯥ ꯈꯨꯁꯥ ꯑꯃ ꯇꯧꯕꯩ ꯊꯣꯡꯗ ꯗꯥꯏꯔꯦꯛ ꯅꯨꯡꯁꯥꯗ ꯐꯨꯖꯤꯕ ꯇꯥꯏꯃꯤꯡ ꯑꯣꯏꯌꯦꯕ ꯍꯧꯖꯤꯛꯁꯦ ꯑꯗꯨꯅ ꯑꯩꯒꯤꯗꯤꯅꯦ ꯑꯗꯨꯗ ꯌꯥꯝꯅ ꯊꯣꯡꯁꯤ ꯊꯤꯡꯖꯤꯜꯂꯒꯅꯤ ꯊꯣꯡꯒ ꯍꯥꯡꯗꯣꯛꯄꯒ ꯉꯝꯖꯕꯣꯠꯇꯦ ꯁꯤꯒꯤ ꯅꯨꯡꯁꯥ ꯃꯉꯥꯟꯜꯁꯤꯗ
ꯍꯣꯏꯅꯦ ꯅꯣꯏꯔꯣꯝ ꯊꯣꯡꯅꯥꯎꯗꯣ ꯅꯨꯡꯁꯥ ꯍꯧꯖꯤꯛ ꯅꯨꯡꯁꯥ ꯁꯥꯒꯠꯂꯛꯄꯔꯣꯝ ꯇꯥꯗ꯭ꯔꯣ ꯑꯗꯨꯅ ꯑꯁ ꯌꯥꯝ ꯅꯨꯡꯉꯥꯏꯔꯝꯃꯣꯏꯕꯣ ꯍꯥꯏꯗꯤ ꯗꯥꯏꯔꯦꯛ ꯐꯨꯕꯗꯣ ꯑꯍꯤꯡꯒꯥꯡꯗꯣ ꯆꯥꯛꯇ꯭ꯔꯣ ꯅꯣꯏ ꯐꯃꯨꯡꯗꯣ ꯅꯨꯡꯁꯥ ꯐꯨꯕꯩ
ꯊꯣꯡ ꯊꯤꯡꯖꯤꯜꯂꯦ ꯑꯍꯤꯡꯒꯥꯥꯗꯨꯕꯨꯗꯤꯅꯦ ꯍꯣꯏ ꯐꯦꯟ ꯑꯗꯨꯝ ꯂꯦꯞꯇꯅ ꯎꯪꯉꯝꯅꯤꯅꯅꯦ ꯑꯗꯨꯝ ꯌꯥꯅ ꯌꯥꯅꯕ ꯍꯥꯏꯇꯥꯔꯦ ꯀꯥꯂꯦꯟꯅꯗꯤ ꯁꯥꯔꯦ ꯅꯤꯡꯊꯝ ꯊꯥꯗꯕꯨꯗꯤ ꯅꯨꯡꯉꯥꯏꯖꯕ ꯅꯨꯡꯁꯥꯁꯦ
ꯅꯤꯡꯊꯝ ꯊꯥꯗꯗꯤ ꯑꯩꯈꯣꯏꯁꯨ ꯐꯪꯗꯤ ꯐꯪꯉꯦ ꯑꯩꯈꯣꯏꯁꯦ ꯑꯗꯨꯏꯗꯨꯒꯅꯦ ꯀꯩꯅꯣ ꯇꯧꯕ ꯑꯩꯈꯣꯏꯅ ꯑꯃꯨꯛ ꯑꯥ ꯑꯌꯨꯛ ꯉꯟꯅ ꯐꯪꯕ ꯑꯗꯨꯒ ꯅꯨꯡꯗꯥꯡ ꯋꯥꯏꯔꯝꯗꯨꯕꯨꯗꯤ ꯈꯔ ꯐꯪꯗꯦ ꯑꯗꯨ ꯌꯥꯝ ꯀꯟꯅ ꯏꯪꯕ ꯑꯣꯏꯗꯦꯗꯅ ꯅꯤꯡꯊꯝ ꯊꯥꯗꯁꯨ ꯑꯗꯨꯝ ꯑꯩꯈꯣꯏꯗꯤ ꯈꯔ ꯈꯔꯁꯨ ꯁꯥꯏꯗꯅ ꯀꯟꯅ ꯏꯪꯕꯤꯁꯤ ꯑꯣꯏꯗꯦꯕ ꯑꯗꯨꯢ ꯑꯗꯨꯝ ꯌ ꯗꯤ ꯌꯥꯏꯌꯦ ꯑꯗꯣ ꯑꯩꯅ ꯃꯈꯥ ꯑꯩꯁꯦ ꯃꯈꯥꯗ ꯍꯥꯟꯅ ꯂꯩꯔꯝꯃꯦꯕ ꯗꯨꯀꯥꯟꯗꯤ ꯅꯤꯡꯊꯝꯊꯥꯁꯦ
ꯎꯝ
ꯏꯪꯉꯦꯕ ꯑꯗꯨꯗꯨꯒꯤ ꯀꯩꯅꯣ ꯇꯧꯋꯦ ꯌꯥꯝ ꯏꯪꯕꯒꯤ ꯑꯥ ꯐꯩꯖꯨꯞꯁꯦ ꯕ꯭ꯂꯥꯟꯀꯦꯁꯦ ꯑꯍꯨꯝꯃꯨꯛꯀ ꯁꯨꯞꯇ꯭ꯔꯗꯤ ꯑꯗꯨꯝ ꯉꯝꯗꯦꯕ ꯑꯗꯩ ꯏꯊꯟꯗ ꯇꯨꯝꯕꯒ ꯑꯩꯁꯦ ꯍꯤꯠꯁꯨ ꯈꯔ ꯌꯥꯎꯗꯦꯕ ꯑꯗꯨꯏꯗꯨꯒꯤ ꯈꯔ ꯏꯪꯉꯦ ꯑꯗꯣ ꯍꯧꯖꯤꯛ ꯃꯊꯛꯇꯗꯤ ꯈꯔ ꯐꯩ
ꯑꯩ ꯅꯨꯡꯁꯥꯗꯕꯨ ꯐꯨꯖꯩ ꯍꯥꯏꯕꯒꯤ ꯋꯥꯅꯤ ꯅꯤꯡꯊꯝꯊꯥ ꯆꯒꯦ ꯏꯅꯝꯃ ꯅꯨꯡꯁꯥꯗꯨ ꯀꯩꯁꯨ ꯀꯨꯏꯗꯦꯗꯅ ꯉꯍꯥꯇꯪ ꯁꯠ ꯁꯥꯔꯝꯃꯒ ꯎꯝ ꯀꯩꯅꯣ ꯅꯨꯃꯤꯠ ꯍꯦꯛꯇ ꯇꯥꯒꯤꯕꯅ ꯍꯥꯟꯕꯩꯀꯣ ꯏꯪꯉꯦꯕ ꯅꯤꯡꯊꯝꯊꯥ ꯑꯗꯨꯁꯨ ꯌꯥꯝꯅ ꯑꯩꯈꯣꯏ ꯁꯣꯝ ꯁꯥꯏꯗꯁꯦ ꯑꯗꯣ ꯀꯥꯂꯦꯟꯅꯁꯨ ꯇꯥꯔꯦ
ꯑꯩꯈꯣꯏꯅ ꯑꯃꯨꯛꯅꯦ ꯅꯤꯡꯊꯝꯊꯥ ꯑꯩꯈꯣꯏꯗꯤ ꯍꯥꯏꯗꯤ ꯌꯥꯍꯧꯔꯛꯄꯒꯤ ꯅꯨꯡꯁꯥꯔꯣꯝꯁꯦ ꯑꯩꯈꯣꯏ ꯐꯪꯉꯤꯗꯅ ꯑꯗꯨꯏꯗꯨꯅꯅꯦ ꯑꯗꯨꯝ ꯐꯅꯌꯥꯝ ꯀꯨꯢꯅꯐꯥꯎ ꯐꯪꯉ ꯂꯩꯗꯣꯏꯅꯦꯕ ꯑꯗꯨꯏꯗꯨꯒꯤ ꯑꯩꯈꯣꯏꯗꯤ ꯐꯩꯖꯨꯞꯈꯩꯁꯦ ꯑꯌꯨꯛ ꯑꯗꯨꯝ ꯍꯧꯒꯠꯂꯛꯄꯒ ꯑꯗꯨꯝ ꯐꯩꯖꯨꯞꯁꯦ ꯊꯨꯞꯆꯤꯟꯗꯕꯤꯗ ꯑꯗꯨꯝ ꯃꯄꯥꯟꯗ ꯑꯣꯏꯅ ꯐꯧꯔꯕ ꯑꯗꯨꯗꯨꯒ ꯑꯗꯨꯝ ꯂꯧꯁꯤꯜꯂꯒ ꯊꯨꯞꯆꯜꯂꯒ ꯊꯝꯕ ꯑꯗꯨ ꯑꯣꯏꯔꯗꯤ ꯑꯗꯨꯝ ꯍꯣꯔꯦꯟ ꯁꯨꯞꯄꯝꯗꯥꯏꯗ ꯂꯧꯊꯣꯔꯀꯥꯟꯗꯁꯨ ꯁꯥꯔꯁꯨ ꯂꯩꯔꯝꯃꯦ ꯑꯗꯩꯗꯤ ꯐꯩꯖꯨꯞꯇꯣ ꯑꯩꯈꯣꯏ ꯅꯨꯡꯇꯤ ꯈꯨꯗꯤꯡꯒꯤ ꯁꯨꯕ ꯉꯝꯗꯕꯅꯤꯅ ꯑꯗꯨꯝ ꯐꯧꯗꯣꯛ ꯐꯥꯎꯖꯤꯟ ꯇꯧꯕꯗꯨꯁꯨ ꯁꯨꯝ ꯐꯩꯗꯅ ꯗꯨꯃꯥꯏꯅ ꯇꯧꯔꯒ ꯑꯣꯏꯅ ꯇꯧꯋꯦꯕ ꯅꯤꯡꯊꯝꯊꯥꯥꯁꯤꯗꯤ ꯑꯗꯨꯝ ꯑꯩꯈꯣꯏ ꯁꯣꯝ ꯅꯥꯀꯜꯂꯣꯝꯁꯤꯅ ꯈꯔ ꯅꯨꯡꯁꯥ ꯐꯪꯕ ꯍꯥꯏꯕꯗꯨ ꯑꯣꯏꯔꯦ
ꯑꯣ ꯑꯣ ꯍꯣꯏ ꯑꯩꯈꯣꯏ ꯑꯈꯣꯢ ꯁꯤꯗꯤ ꯄꯨꯡ ꯕꯥꯔꯣꯗꯤ ꯑꯗꯨꯝ ꯁꯥꯗꯣꯢꯅꯤ ꯅꯨꯡꯁꯥ ꯢꯪꯊꯝꯊꯥ ꯅꯣꯏ ꯅꯃꯥꯟꯅꯕꯤ ꯑꯃ ꯑꯩ ꯑꯩ ꯑꯩꯒ ꯀꯥ ꯊꯪꯅꯕ ꯒꯥꯗꯨ ꯂꯥꯛꯈꯤꯗ꯭ꯔꯕꯣ
ꯃꯥ ꯂꯥꯏꯔꯤꯛ ꯄꯥꯕꯤ ꯑꯣꯏꯈ꯭ꯔꯦ ꯃꯥ ꯂꯥꯏꯔꯤꯛꯀꯤ ꯃꯤ ꯑꯣꯏꯈ꯭ꯔꯦ ꯑꯗꯨꯅ ꯃꯥ ꯂꯥꯏꯛ
ꯃꯤꯒ ꯂꯩ ꯈꯪꯗꯦ ꯃꯣꯏꯀꯥ ꯑꯣ ꯃꯣꯏꯀꯥꯁꯦ ꯃꯤꯒ ꯂꯩ ꯈꯪꯗꯦ
ꯏꯪ ꯇꯞꯄꯅꯦ ꯃꯣꯏꯗꯤ
ꯄꯨꯔꯥ ꯃꯤ ꯂꯩꯕꯩ ꯁꯝꯃꯤꯟ ꯐꯪꯗꯦ ꯍꯥꯏꯕ ꯂꯥꯏꯔꯤꯛꯇ ꯑꯣꯟꯁꯤꯟꯅꯔꯂꯣꯏ ꯄꯥꯈ꯭ꯔꯕ ꯈꯪꯗꯦ
ꯎꯝ ꯑꯣꯏꯔꯃꯅꯤ ꯑꯗ ꯃꯥ ꯍꯧꯖꯤꯛ ꯂꯥꯛꯈꯤꯗꯔꯦ ꯃꯥ ꯀꯩꯅꯣ ꯇꯧꯅꯤꯗ ꯂꯥꯏꯔꯤꯛ ꯄꯥꯔꯨꯕꯅꯤꯗ ꯑꯩꯉꯣꯟꯗꯒꯤ ꯃꯥ ꯀꯩꯅꯣꯒ ꯖꯦꯔꯣꯛꯁ ꯈꯔ ꯄꯨꯔ ꯆꯠꯈꯔꯦ ꯃꯥ ꯂꯥꯏ ꯄꯥꯔꯦ ꯉꯁꯥꯏꯁꯨ ꯑꯃ ꯄꯨꯔꯨꯔꯕꯅꯦ ꯑꯃꯗꯨ ꯂꯣꯏꯔ ꯃꯥꯜꯂꯦ ꯊꯃꯝꯃꯦ ꯑꯃꯃꯨꯛ ꯄꯨꯔ ꯆꯠ ꯈꯔꯦ ꯃꯥ ꯂꯥꯏꯔꯤꯛꯀꯤ ꯃꯤ ꯑꯣꯏꯒꯔꯦ ꯍꯥꯏꯕ ꯍꯧꯖꯤꯛ ꯑꯩꯈꯣꯏꯒꯤ ꯑꯁꯥ ꯄꯨꯝꯅꯃꯛ ꯃꯉꯣꯟꯗ ꯑꯣꯏꯅ ꯊꯝꯃꯦ ꯑꯩꯒꯤ
ꯊꯝꯃꯣꯠ ꯈꯔ ꯈꯔ ꯀꯔꯤ ꯀꯔꯤꯅꯣ ꯈꯔ ꯑꯁ ꯇꯜꯂꯦ ꯍꯌꯦꯡꯒꯤ ꯑꯦꯛꯖꯥꯝꯁꯦ ꯆꯠꯅꯤꯡꯗꯕꯅ ꯉꯥꯎꯋꯦ ꯆꯠꯇꯕꯁꯨ ꯌꯥꯔꯣꯏ ꯌꯥꯝ ꯅꯨꯉꯥꯏꯅ ꯋꯥꯊꯤꯒ ꯋꯥꯔꯦꯕ
ꯑꯗꯨꯕꯨ
ꯑꯩꯈꯣꯏꯗꯤ ꯄꯨꯂꯞ ꯑꯣꯖꯥꯅ ꯑꯦꯀꯥꯗꯃꯤꯛ ꯔꯥꯏꯇꯤꯡ ꯂꯧꯅ ꯂꯣꯏ ꯂꯧꯍꯜꯂꯦ
ꯑꯣ ꯑꯦꯀꯥꯗꯃꯤ ꯑꯩꯈꯣꯏꯁꯨ ꯑꯣꯖꯥꯅ ꯈꯨꯂꯞꯄꯨꯗꯤ ꯂꯧꯍꯜꯂꯦꯕ ꯑꯗꯣ ꯑꯩꯈꯣꯏꯅ ꯀꯩꯅꯣ ꯂꯧꯋꯦ ꯎꯝ
ꯀꯃꯨꯅꯤꯀꯦꯁꯟ ꯑꯗꯩ ꯑꯦꯛꯁꯇꯦꯟꯁꯟ ꯇꯧꯕꯗꫭ ꯈꯪꯕ꯭ꯔꯥ ꯈꯪꯇꯕ꯭ꯔꯥ ꯌꯥꯎꯔꯝꯅꯤ ꯑꯩꯈꯣꯏꯁꯨ ꯒ꯭ꯌꯥꯟ ꯀꯥꯡ ꯇꯥꯔꯦ ꯑꯗꯨꯗꯨ ꯂꯧꯁꯜꯂꯛꯑꯦ ꯑꯗꯨꯏꯗꯨꯅ ꯈꯪꯗꯦ ꯅ ꯇꯧꯔꯤꯁꯦ ꯑꯩ ꯑꯝꯕꯣꯕꯨ ꯍꯥꯡꯗꯣꯛ ꯌꯦꯡꯗ꯭ꯔꯤ
ꯑꯦꯛꯖꯥꯝ ꯃꯌꯥ ꯌꯧꯔꯛꯇꯅ ꯇꯨꯝꯃꯤꯒꯩꯁꯨ ꯌꯥꯡꯈꯠꯂꯛꯏ ꯍꯧꯖꯤꯛꯀꯥꯟꯖꯦ ꯅꯨꯡꯊꯤꯜꯁꯨ ꯄꯨꯝꯉꯩ ꯇꯨꯝꯃꯤ ꯅꯨꯃꯤꯗꯥꯡꯁꯨ ꯄꯨꯝꯉꯩ ꯇꯨꯝꯃꯤ
ꯑꯗꯨ ꯁꯨꯃꯥꯏꯅꯁꯨ ꯇꯧꯕꯩꯅꯦ ꯍꯥꯏꯕ ꯑꯩꯈꯣꯏꯁꯦ ꯍꯥꯏꯗꯤ ꯑꯦꯛꯖꯥꯝꯒꯤ ꯇꯦꯟꯁꯟꯗꯨ ꯈꯔ ꯂꯩꯇ꯭ꯔꯥ ꯑꯗꯨ ꯂꯩꯕꯗꯨꯒꯤ ꯑꯗꯨꯝ ꯀꯣꯛꯁꯦ ꯑꯗꯨꯝ ꯋꯥꯔꯒ ꯍꯥꯏꯗꯤ ꯃꯊꯥ ꯁꯥꯔ ꯂꯩꯕꯩ ꯇꯨꯝꯕ ꯀꯥꯟꯗ ꯄꯣꯞ ꯄꯣꯞ ꯇꯥꯕꯤꯗꯣ
ꯍ
ꯑꯗꯨꯅꯦꯕ ꯇꯧꯔꯤꯁꯦ ꯑꯗꯨ ꯑꯇꯃꯛꯅ ꯇꯨꯝꯕ ꯍꯥꯏꯁꯦ ꯍꯥꯏꯔꯣ ꯍꯥꯏꯔꯣ
ꯑꯣ ꯅꯨꯃꯤꯗꯥꯡꯗꯨꯁꯨꯅꯦ ꯇꯨꯝꯅꯤꯡ ꯃꯟ ꯗꯅ ꯄꯨꯡ ꯇꯔꯥꯗꯩ ꯇꯨꯝꯕ ꯑꯗꯣ ꯑꯩ ꯍꯥꯏꯗꯤ ꯄꯨꯡꯗꯨ ꯇꯔꯥꯗꯩ ꯇꯨꯝꯃꯗꯨꯗꯤ ꯑꯌꯨꯛꯇꯨ ꯈꯔ ꯉꯟꯅ ꯍꯧꯒꯠꯂꯒ ꯂꯥꯏꯔꯤꯛ ꯂꯥꯏꯁꯨ ꯄꯥꯗꯅ ꯈꯣꯠꯇꯅ ꯇꯧꯔꯣ ꯍꯥꯏꯕ ꯄꯨꯡ ꯑꯅꯤꯗꯩ ꯇꯨꯝꯃꯁꯨ ꯇꯔꯥꯗꯩ ꯇꯨꯝꯃꯁꯨ ꯍꯧꯒꯠꯄꯗꯤ ꯆꯞ ꯃꯥꯟꯅ ꯍꯧꯒꯠꯄ ꯍꯥꯏꯇꯥꯔꯦ
ꯄꯦꯜꯂꯦꯗ ꯑꯩꯗꯤ
ꯑꯩꯅꯤꯅ ꯅꯨꯡꯗꯥꯡꯁꯤ ꯁꯨꯛꯇꯨꯝ ꯍꯥꯏꯗꯤ ꯑꯗꯨꯝ ꯉꯟꯅ ꯇꯨꯝꯒꯦ ꯇꯧꯕꯩꯁꯨ ꯉꯝ ꯉꯝꯗ꯭ꯔꯦ ꯍꯥꯏꯕ ꯑꯗꯨꯝ ꯊꯦꯡꯉꯦ ꯑꯗꯨꯝ ꯊꯦꯡꯉꯦ ꯉꯔꯥꯡꯁꯨ ꯑꯃ ꯍꯦꯜꯂꯦ ꯑꯗꯣ ꯑꯇꯃꯛꯅ ꯕꯣꯜꯖꯦ ꯌꯦꯡꯒꯦꯅ ꯍꯥꯏꯗꯤ ꯈꯜꯂꯝꯕꯅꯦꯕ ꯑꯗꯨꯗꯨꯒꯅꯦ ꯑꯃ ꯑꯩꯅ ꯇꯨꯝꯕ ꯀꯥꯟꯗ ꯑꯃ ꯃꯈꯥꯏꯗꯤ ꯇꯥꯗ꯭ꯔꯤꯕ ꯃꯥꯜꯂꯦ ꯇꯥꯒꯦ ꯇꯧꯔꯒ ꯑꯗꯨꯗꯨꯒ ꯃꯤꯅ ꯕꯣꯜ ꯍꯧꯔꯦ ꯀꯗꯤ ꯍꯥꯏꯕꯒꯤ ꯃꯦꯁꯦꯖ ꯑꯃꯗꯤ ꯎꯒꯤꯕ ꯑꯩꯖꯦ ꯑꯗꯨꯒ ꯑꯗꯨꯝ ꯑꯩꯁꯦ ꯀꯃꯥꯏꯅ ꯇꯧꯔ ꯇꯨꯝꯅꯒꯤꯕꯅꯣ ꯍꯥꯏꯁꯦ ꯈꯪꯍꯧꯗꯣꯏꯗꯣ ꯀꯨꯏꯃꯜꯂꯛꯑꯕ ꯏꯁꯥꯁꯦ ꯃꯨꯏꯊꯔꯛꯑꯕ ꯑꯗꯨꯗꯣ ꯑꯗꯨꯝ ꯇꯨꯡꯒꯤ ꯂꯩꯔꯝꯃꯦ ꯑꯗꯩꯗꯤ ꯅꯣꯡꯉꯥꯜꯂꯀꯥꯟꯗꯗꯤ ꯑꯩꯒꯤ ꯑꯩꯅ ꯄꯥꯝꯕ ꯇꯤꯝꯗꯨꯅ ꯀꯥꯔꯝꯗ꯭ꯔꯦ ꯊꯋꯥꯏꯁꯦ ꯅꯨꯡꯉꯥꯏꯇ꯭ꯔꯦ ꯃꯥꯗꯣ ꯀꯞꯄꯦ ꯍꯥꯏꯕ